ꯎꯝ ꯇꯥꯔꯕꯣ
ꯇꯥꯏꯌꯦ
ꯑꯣ ꯀꯩꯗꯅꯣ ꯍꯧꯖꯤꯛꯄꯣ
ꯑꯩꯁꯦ ꯑꯩꯈꯣꯏ ꯕꯦꯝꯃꯥ ꯏꯕꯥꯅꯤ ꯑꯆꯥꯄꯣꯠ ꯀꯟꯅ ꯍꯥꯜꯂꯤꯌꯦ ꯈꯣꯏꯗꯥꯅ ꯑꯆꯥꯄꯣꯠ ꯍꯧꯔꯤ ꯑꯗ ꯏꯇꯩꯃꯁꯨ ꯂꯩꯇꯕ ꯃꯥꯁ ꯁꯣꯔꯥ ꯆꯠꯈꯤꯕ ꯃꯄꯥꯟꯗ ꯑꯗꯨꯒꯤ ꯑꯩꯈꯣꯏ ꯏꯕꯦꯝꯃ ꯏꯕꯥꯅꯤ ꯑꯆꯥꯄꯣꯠ ꯈꯅ ꯍꯥꯂꯦ
ꯊꯕꯛ ꯌꯥꯝ ꯐꯩꯗ ꯊꯕꯛ ꯌꯥꯝ ꯀꯨꯡꯉꯤꯗ ꯑꯩꯁꯨ ꯁꯨꯝ ꯍꯜꯂꯛꯄꯒ ꯄꯣꯊꯥꯔꯝꯃꯤꯅꯦ ꯑꯗꯣ ꯀꯩꯅꯣ ꯇꯧꯒꯦ ꯇꯧꯕ ꯑꯩꯈꯣꯏꯒꯤ ꯀꯦꯟ ꯀꯥꯡ ꯑꯍꯧꯕ ꯅꯨꯃꯤꯠꯁꯦ ꯀꯨꯏꯗ꯭ꯔꯦ ꯍꯟꯗꯛ ꯂꯥꯛꯏꯕ ꯇꯥꯡ ꯇꯔꯥꯒ ꯇꯔꯨꯛꯁꯤꯅꯦꯕ ꯀꯨꯏꯗ꯭ꯔꯦ ꯍꯌꯦꯡ ꯍꯪꯆꯤꯠ ꯃꯁꯦꯝꯁꯦ ꯇꯥꯗꯣꯏꯅꯦꯕ ꯇꯥꯡ ꯇꯔꯥꯁꯨ ꯊꯣꯛꯇ꯭ꯔꯦ ꯑꯗꯨꯅ ꯀꯥꯡ ꯑꯍꯧꯕꯁꯤ ꯆꯤꯡꯉ ꯃꯇꯨꯡ ꯑꯗꯨꯒꯤ ꯑꯩꯈꯣꯏꯒꯤ ꯃꯔꯛꯇ ꯍꯥꯏꯇꯥꯔꯦ ꯊꯥꯡꯖꯒꯨꯝꯕ ꯇꯥꯕ ꯅꯨꯃꯤꯠ ꯑꯝꯗ ꯑꯩꯈꯣꯏ ꯃꯌꯥꯝ ꯄꯨꯟꯕꯒꯤ ꯋꯥꯔꯤꯗ ꯑꯣꯏꯅ ꯃꯊꯪ ꯃꯊꯪ ꯄꯥꯎ ꯐꯥꯎꯅꯔꯒ ꯑꯗꯨꯒꯤꯁꯨ ꯐꯥꯎꯔꯛꯏꯅꯦ ꯑꯗꯨꯒꯤ ꯅꯨꯃꯤꯠꯇꯨ ꯑꯩꯈꯣꯏ ꯈꯦꯁꯤ ꯆꯥꯟꯅꯖꯦꯅꯀꯣ ꯑꯗꯨꯗ ꯈꯦꯆꯤꯁꯦ ꯁꯨꯃꯥꯏꯅ ꯇꯧꯁꯤꯔ ꯎꯝ ꯈꯦꯆꯤ ꯑꯃꯅꯦ ꯎꯇꯤ ꯑꯃꯅꯦ ꯏꯔꯣꯝꯕꯝꯗꯤ ꯀꯃꯜꯁꯦ ꯏꯔꯣꯝꯕꯝꯒ ꯎ ꯇꯤꯉꯣꯟꯗꯤ ꯀꯝꯄꯜꯁꯔꯤ ꯑꯣꯏꯔꯦꯅꯤ ꯑꯗꯨꯗ ꯑꯇꯩ ꯑꯇꯣꯞꯄ ꯃꯊꯦꯜꯁꯦ ꯁꯥꯥꯛꯀꯨꯝꯕ ꯍꯥ ꯍꯥꯞꯀꯗ꯭ꯔꯥ ꯅꯠꯇ꯭ꯔꯒ ꯃꯔꯣꯏ ꯊꯣꯡꯕ ꯍꯥꯞꯀꯗ꯭ꯔꯥ ꯅꯠꯇ꯭ꯔꯒꯅ ꯈꯦꯠꯆꯦꯒ ꯏꯔꯣꯝꯕꯒ ꯎꯇꯤꯒꯗ ꯂꯣꯏꯁꯟꯁꯤꯔꯦ ꯀꯃꯥꯏ ꯇꯧꯁꯤꯒꯦ
ꯑꯗꯨꯅꯦ ꯀꯩꯅꯣ ꯁꯥꯛꯀꯨꯝꯕ ꯑꯃꯗꯤ ꯆꯥꯅꯤꯡꯗ꯭ꯔꯣ ꯆꯥꯛꯀꯨꯝꯕ ꯑꯃꯗꯤꯝ ꯆꯥꯅꯤꯡꯉꯦ ꯍꯥꯏꯕꯗꯤ ꯎꯠꯇꯤꯗꯨ ꯉꯥꯛꯇ ꯁꯨꯝ ꯑ ꯍꯣꯏ ꯎꯠꯇꯤꯒꯕꯨꯗꯤ ꯆꯥꯅꯕ ꯄꯣꯠꯅꯤꯀꯣ ꯑꯗꯨꯏꯁꯨ ꯁꯥꯥꯛꯀꯨꯝꯕ ꯑꯃ ꯍꯥꯞꯄ ꯆꯥꯅꯤꯡꯉꯦ ꯍꯥꯏꯕꯗꯤ ꯑꯩꯈꯣꯏꯗꯤ ꯑꯩꯈꯣꯏ ꯏꯁꯥꯅ ꯑꯗꯨꯝ ꯇꯧꯖꯗꯣꯏꯅꯤꯅ ꯑꯩꯈꯣꯏꯅ ꯃꯈꯜ ꯃꯊꯦꯜ ꯈꯔ ꯇꯧꯔ ꯆꯥꯕꯗꯨꯁꯨ ꯅꯨꯡꯉꯥꯏꯗꯅꯀꯣ ꯑꯗꯨꯝ ꯑꯗꯨꯃꯥꯏꯅ ꯍꯣꯏ ꯀꯅꯥꯒꯨꯝꯕ ꯎꯠꯇꯤ ꯄꯥꯕꯅꯦꯕ ꯀꯥꯡꯕꯨꯁꯨ ꯑꯗꯨꯝ ꯂꯩꯔꯝꯗꯣꯏꯅꯦꯕ ꯂꯩꯕꯕꯨꯗꯤ ꯑꯗꯨꯒꯤ ꯌꯦꯡꯉꯒ ꯑꯗꯩ ꯑꯩ ꯏꯁꯔꯤꯕ ꯑꯩ ꯏꯁꯥꯃꯛꯁꯨ ꯎꯠꯇꯤꯁ ꯌꯥꯝ ꯀꯥ ꯍꯦꯟꯅ ꯆꯥꯕꯗꯤ ꯉꯝꯗꯦꯕ ꯆꯥꯗꯤ ꯆꯥꯅꯤꯡꯉꯦ ꯑꯗꯨꯁꯨ ꯌꯥꯝ ꯀꯥ ꯍꯦꯟꯅ ꯆꯥꯕ ꯉꯝꯗꯦꯕ ꯎꯇꯤꯒꯨꯝꯕꯁ ꯄꯨꯛꯁꯨ ꯑꯗꯨꯝ ꯂꯨꯝꯃꯤꯗꯅꯀꯣ ꯑꯗꯨꯗꯨꯅ ꯑꯩꯒꯤ ꯑꯗꯨꯝ ꯑꯇꯣꯞꯄ ꯃꯊꯦꯜ ꯁꯥꯛ ꯈꯪꯗꯦ ꯑꯗꯩ ꯂꯥꯏꯅ ꯁꯦꯝꯕꯗ ꯑꯆꯥꯔ ꯑꯃꯁꯨ ꯑꯗꯨꯝ ꯁꯦꯝꯕ ꯌꯥꯏ ꯑꯗꯨꯒ ꯍꯧꯖꯤꯛꯀꯤ ꯏꯔꯣꯝꯕꯗꯣ ꯂꯐꯨ ꯏꯔꯣꯝꯕ ꯑꯗꯨꯝ ꯁꯥꯟꯅꯕꯅꯦ ꯀꯩꯅꯣꯒꯗꯤ ꯈꯦꯁꯤꯒꯗꯤ ꯑꯗ ꯑꯩꯈꯣꯏ ꯈꯦꯁꯤꯁꯦ ꯍꯧꯇꯥꯗꯣꯏꯅꯦ ꯑꯩꯈꯣꯏꯒꯤ ꯌꯥꯝ ꯊꯣꯠ ꯊꯠꯣꯠ ꯂꯥꯎꯅ ꯆꯥꯕꯤꯗ ꯑꯗꯨ ꯆꯥꯒꯨꯝꯁꯤꯀꯣ ꯀꯦ ꯁꯤ ꯌꯥꯝ ꯃꯥꯟꯗꯦꯕ ꯊꯣꯠ ꯊꯣꯠ ꯂꯥꯎꯕꯗꯨꯗꯤ ꯄ꯭ꯂꯥꯎꯒꯨꯝꯕ ꯌꯥꯝ ꯃꯥꯂꯕ ꯑꯗꯨꯅ ꯑꯗꯨꯝ ꯍꯋꯥꯏꯗꯤ ꯈꯔ ꯅꯝꯍꯜꯂꯒꯅꯦ ꯆꯦꯡꯗꯣ ꯑꯩꯈꯣꯏꯒꯤ ꯐꯔꯥ ꯐꯔꯥ ꯂꯥꯎꯕ ꯑꯗꯨꯒꯨꯝꯕ ꯑꯣꯏꯅ ꯆꯥꯔꯁꯦꯕꯀꯣ
ꯎꯝ ꯌꯥꯏꯑꯦ ꯑꯗꯨꯒ ꯀꯩꯅꯣꯁꯤ ꯇꯧꯁꯦ ꯑꯩꯈꯣꯏꯒꯤ ꯍꯣꯏ ꯑ ꯁꯥꯛꯇꯣ ꯃꯥꯏꯔꯦꯟ ꯉꯥꯛꯇ ꯊꯣꯡꯉꯤꯕ ꯁꯥꯛ ꯑꯃ ꯅꯠꯇ꯭ꯔꯒꯅ ꯑꯩꯈꯣꯏꯒꯤ ꯃꯌꯥꯟ ꯃꯌꯥꯟ ꯍꯋꯥꯏ ꯑꯁꯥꯡꯕꯤ ꯀꯥꯔꯣꯠ ꯑꯗꯒꯤ ꯁꯦꯕꯣꯠ ꯌꯦꯟꯗꯦꯝ ꯑꯗꯗꯒꯤ ꯀꯣꯕꯤ ꯃꯤꯛꯁ ꯇꯧꯔꯒ ꯇꯧꯕ ꯃꯌꯥꯟ ꯃꯌꯥꯟ ꯇꯧꯔꯒ ꯊꯣꯡꯕ ꯁꯥ ꯑꯗꯨꯅ ꯑꯗꯨꯅꯤꯅ ꯀꯔꯝꯕꯅ ꯍꯥꯎ ꯀꯔꯝꯕ ꯑꯣꯏꯅ ꯆꯥꯁꯤꯒꯦ
ꯃꯌꯥꯝ ꯃꯌꯥꯝꯗꯨꯅ ꯍꯦ ꯍꯥꯎꯋꯦ ꯑꯩꯗꯤ ꯑꯗꯨꯅ ꯍꯦꯟꯅ ꯆꯥꯅꯤꯡꯉꯦ ꯍꯥꯏꯕꯗꯤ ꯃꯇꯝꯒꯤꯁꯨ ꯑꯣꯏꯔꯦꯗꯅ ꯍꯧꯖꯤꯛ ꯍꯋꯥꯏ ꯑꯁꯥꯕꯤ ꯀꯩꯁꯨ ꯇꯥꯡꯗꯦ ꯍꯋꯥꯏ ꯑꯁꯥꯕꯤ ꯃꯄꯨꯟꯣꯝꯗ ꯂꯨꯄꯥ ꯀꯨꯟꯗ ꯍꯦꯟꯅ ꯀꯩꯁꯨ ꯄꯤꯗꯦ ꯀꯌꯥꯝꯕꯨꯛ ꯂꯩꯔꯨꯅꯦꯒꯦꯅꯦ ꯃꯄꯨꯟ ꯑꯅꯤ ꯂꯩꯈ꯭ꯔ ꯂꯣꯏꯔꯦ ꯑꯩꯈꯣꯏ ꯃꯤ ꯃꯉꯥ ꯇꯔꯨꯛꯈꯛ ꯆꯥꯕꯨ ꯑꯗꯨꯗꯒꯤ ꯀꯥꯔꫭꯠ ꯈꯔ ꯍꯥꯞꯆꯤꯟꯕꯤꯔꯅꯤ ꯑꯗꯩ ꯁꯦꯕꯣꯠ ꯑꯅꯧꯕ ꯈꯔ ꯍꯥꯞꯆꯤꯟꯕꯤꯔꯅꯤ ꯑꯗꯨ ꯑꯗꯨꯃꯥꯏꯅ ꯇꯧꯔꯒ ꯃꯌꯥꯟ ꯃꯌꯥꯟ ꯇꯧꯔꯒ ꯑꯩꯈꯣꯏꯒꯤ ꯃꯍꯤ ꯌꯥꯎꯗꯅ ꯑꯗꯨꯝ ꯉꯧꯔꯒꯀꯣ ꯑꯗꯨꯃꯥꯏꯅ ꯑꯗꯨꯝ ꯇꯣꯉꯥꯟꯕ ꯃꯍꯥꯎ ꯑꯃ ꯊꯣꯛꯏꯗꯅ ꯑꯗꯨꯒꯤꯁꯨ ꯅꯪ ꯈꯦꯠꯁꯤꯒꯤꯁꯨ ꯑꯗꯨꯝ ꯆꯥꯅꯕꯅꯦꯕ ꯁꯥꯛꯁꯦ ꯑꯗꯨꯃꯥꯏꯅ ꯇꯧꯔꯒ ꯆꯥꯅꯤꯡꯉꯤ ꯉꯁꯥꯏ ꯑꯩꯈꯣꯏꯅ ꯑꯃꯨꯛ ꯄꯥꯎꯀꯨꯔꯥ ꯅꯨꯡꯀꯣꯔꯥ ꯍꯧꯗꯅ ꯑꯗꯨꯃꯥꯏꯅ ꯌꯥꯝꯅ ꯖꯃꯦꯂꯥ ꯇꯧꯕꯗꯤ ꯇꯧꯔꯨꯁꯦꯕ ꯊꯕꯛꯇꯣ ꯇꯧꯕꯗ ꯑꯩꯈꯣꯏꯒꯤ ꯏꯔꯥꯏ ꯂꯥꯏꯕ ꯊꯨꯅꯁꯨ ꯂꯣꯏꯕ ꯌꯥꯕ ꯄꯣꯠꯇ ꯑꯣꯏꯅ ꯇꯧꯁꯦꯕ
ꯃꯥꯅꯦ ꯑꯗꯣ ꯄꯀꯧꯔꯥꯗꯤꯩ ꯈꯤꯇꯪ ꯖꯟ ꯖꯟ ꯆꯪꯉꯤꯅ ꯇꯩꯊꯣꯛ ꯇꯩꯁꯤꯟ ꯑꯗꯒꯤ ꯁꯦꯝꯕ ꯁꯥꯕ ꯑꯗꯣ ꯑꯗꯨꯒ ꯀꯩꯅꯣꯅꯗꯤ ꯑꯗꯨꯗꯩ ꯀꯩꯅꯣꯁꯨ ꯍꯥꯞꯄ ꯌꯥꯏ ꯃꯁꯥꯒꯤ ꯔꯦꯗꯤꯃꯦꯗ ꯑꯣꯏꯅ ꯂꯩꯖꯕꯅꯤꯅ ꯑꯩꯈꯣꯏ ꯑꯆꯥꯔꯗꯣ ꯀꯣ ꯑꯗꯨꯃꯥꯏꯅ ꯃꯣꯔꯣꯛ ꯈꯔ ꯇꯥꯎꯇꯣꯛ ꯍꯥꯞꯄꯁꯨ ꯅꯠꯇ꯭ꯔꯒ ꯃꯣꯔꯣꯛꯇꯣ ꯑꯣꯏꯅ ꯊꯥꯎꯗꯣ ꯇꯥꯎꯔꯒ ꯑꯣꯏꯅ ꯃꯔꯛ ꯇ ꯆꯦꯛ ꯑꯆꯥꯥꯕ ꯑꯗꯨꯃꯥꯏꯅ ꯇꯧꯔꯁꯦ ꯑꯗꯨꯒ ꯑꯩꯈꯣꯏ ꯏꯃꯥꯟꯅꯕ ꯑꯝꯗꯤ ꯀꯩꯅꯣ ꯍꯥꯏꯔꯛꯇꯣꯏꯁꯨ ꯃꯥꯜꯂꯦ ꯁꯨꯝ ꯍꯥꯏꯕꯗꯤ ꯃꯊꯦꯜ ꯑꯃ ꯑꯣꯏꯅ ꯈꯦꯆꯕꯨꯗꯤ ꯆꯥꯔꯅꯤꯗꯅꯀꯣ ꯑꯗꯨꯗ ꯁꯨꯝ ꯑꯩꯈꯣꯏ ꯉꯥ ꯊꯣꯡꯕꯅꯤ ꯈꯪꯗꯦ ꯃꯤꯠꯅꯤ ꯈꯪꯗꯦ ꯑꯃ ꯑꯗꯨꯝꯕ ꯍꯥꯞꯆꯦꯒ ꯍꯥꯏꯔꯛꯇꯧꯗꯤ ꯃꯥꯜꯂꯦ
ꯌꯥꯏꯌꯦ ꯀꯁꯨꯨꯀꯥꯏꯗꯤꯌꯦ ꯁꯥꯒꯨꯝꯕꯒꯗꯤ ꯆꯥꯅꯤꯡꯗ꯭ꯔꯦꯗ ꯁꯥꯁꯦ ꯆꯥꯅꯤꯡꯗ꯭ꯔꯦ ꯍꯥꯏꯕꯗꯤꯅꯦ ꯎꯝ ꯑꯩꯈꯣꯏꯅ ꯀꯩ ꯍꯥꯏꯅꯤ ꯉꯥꯒꯨꯝꯕꯁꯤꯗ ꯑꯣꯏꯅ ꯄꯥꯝꯃꯛꯄꯒꯤ ꯀꯩ ꯍꯥꯏꯅꯤ ꯑꯩꯈꯣꯏꯒꯤ ꯆꯍꯤ ꯃꯇꯥꯡꯒꯤꯗ ꯀꯩꯒꯤꯅꯣꯗꯤ ꯈꯪꯗ꯭ꯔꯦꯕꯀꯣ ꯑꯗꯨꯣ ꯑꯌꯥꯝꯕꯅꯁꯨ ꯅꯣꯏꯁꯨ ꯀꯩꯁꯨ ꯆꯥꯅꯤꯡꯉꯝꯃꯔꯣꯏꯗ ꯁꯥꯁꯤꯗꯤ
ꯆꯥꯅꯤꯡꯗ꯭ꯔꯦꯗ ꯆꯃꯟꯗꯅ ꯑꯩꯁꯨ ꯌꯥꯝ ꯁꯦꯡꯅ ꯍꯥꯏꯔꯒꯗꯤ ꯆꯥꯗꯦ ꯃꯇꯇꯩ ꯃꯔꯛꯇ ꯑꯗꯨꯝ ꯆꯥꯏꯀꯣ ꯑꯗꯨꯒ ꯀꯩꯅꯣꯅꯦ ꯍꯦꯟꯅ ꯄꯥꯝꯃꯦ ꯑꯩꯈꯣꯏꯒꯤ ꯉꯥꯒꯨꯝꯕꯁꯦ ꯉꯥꯁꯦ ꯍꫭꯏ ꯇꯥꯎꯔꯒ ꯇꯣꯡꯕꯁꯨ ꯆꯥꯅꯤꯡꯑꯦ ꯑꯗꯨ ꯃꯔꯨ ꯑꯣꯏꯅ ꯑꯩꯗꯤ ꯑꯇꯥꯎꯕꯕꯨꯗꯤ ꯑꯇꯣꯏꯕ ꯊꯣꯡꯕ ꯑꯃ ꯂꯩꯕꯗꯣ ꯑꯩꯈꯣꯏꯒꯤ ꯑꯇꯣꯏꯕꯅ ꯍꯦꯟꯅ ꯆꯥꯅꯤꯡꯉꯦ ꯈꯔꯝꯕꯅ ꯆꯥꯅꯤꯡꯒꯦ ꯑꯇꯥꯎꯕꯒ ꯑꯇꯣꯏꯕꯒ
ꯑꯗꯨꯝ ꯊꯣꯡꯕ ꯍꯩꯔꯗꯤ ꯑꯇꯣꯏꯕ ꯊꯣꯡꯕꯗꯨꯁꯨ ꯌꯥꯝ ꯆꯥꯅꯤꯡꯉꯤꯗ ꯑꯗꯨꯒ ꯁꯨꯝ ꯃꯔꯨ ꯃꯟꯕ ꯈꯣꯠꯄꯒꯤ ꯅꯨꯡꯉꯥꯏꯕꯒꯤ ꯍꯥꯏꯔꯕꯗꯤ ꯇꯥꯎꯔ ꯊꯣꯡꯉꯗꯅ ꯅꯨꯡꯉꯥꯏꯗꯅꯀꯣ ꯑꯗꯣ ꯑꯗꯨꯝ ꯑꯩꯁꯨ ꯑꯌꯥꯝꯕꯅꯗꯤ ꯑꯗꯨꯝ ꯇꯣꯏꯔꯒ ꯊꯣꯡꯕꯗꯨꯅ ꯑꯗꯨꯝ ꯆꯥꯅꯤꯡꯕꯗꯤ ꯍꯦꯜꯂꯦ ꯃꯥꯅ ꯇꯣꯉꯥꯟꯕ ꯑꯃꯨꯛ ꯃꯍꯥꯎ ꯑꯃ ꯊꯣꯛꯆꯩꯗꯅꯀꯣ ꯑꯗ
ꯑꯁ ꯀꯥꯡ ꯑꯍꯧꯕ ꯆꯤꯡꯕ ꯅꯨꯃꯤꯠꯇꯣ ꯂꯝꯕꯤꯗꯒ ꯑꯩꯈꯣꯏꯅ ꯆꯤꯡꯉꯤꯉ ꯀꯥꯡ ꯆꯤꯡꯕ ꯌꯥꯎꯔꯤꯉꯩꯗ ꯅꯣꯏꯒ ꯂꯥꯛꯄ ꯈꯣꯠꯄ ꯊꯦꯡꯅꯕ ꯌꯥꯎꯔꯒꯗꯤ ꯀꯩꯅꯣꯗꯣ ꯄꯤꯔꯛꯀꯦ ꯍꯥꯏꯕꯗꯤ ꯍ ꯑꯩꯈꯣꯏꯒꯤ ꯂꯝꯕꯤꯗ ꯆꯤꯡꯉꯝꯃꯦ ꯈꯜꯂꯣꯕ ꯅꯣꯏꯅꯒ ꯃꯌꯥꯏ ꯂꯝꯕꯤ ꯂꯥꯛꯄ ꯌꯥꯎꯔꯒꯗꯤ ꯑꯩꯈꯣꯏꯒꯤ ꯀꯩꯅꯣꯖꯦ ꯀꯥꯡ ꯆꯤꯡꯕꯒꯤꯗꯨꯗ ꯀꯤꯍꯣꯝ ꯂꯥꯏꯗ ꯀꯜꯂꯛꯄ ꯑꯗꯒꯤ ꯃꯪꯒꯟ ꯄꯔꯦꯡꯒꯗꯣ ꯐꯧ ꯆꯔꯣꯡꯒꯗꯣ ꯄꯤꯔꯛꯀꯦ ꯊꯥꯏꯅꯒꯤ ꯃꯇꯝꯗ ꯍꯧꯖꯤꯛꯇꯤ ꯀꯌꯥ ꯚꯥꯞ ꯑꯣꯏ ꯑꯣꯏꯗ꯭ꯔꯦꯗꯅꯀꯣ ꯍꯥꯏꯖꯤꯗꯤ ꯁꯨꯝ ꯆꯍꯤ ꯑꯃꯅꯤꯁꯨ ꯂꯦꯞꯄꯨꯔꯦꯗꯅ ꯑꯗꯣ ꯍꯟꯗꯛꯇꯤ ꯌꯥꯝ ꯆꯤꯡꯅꯅꯦꯕ ꯑꯗꯨꯒꯤ ꯊꯦꯡꯅꯔꯒ ꯑꯗꯨꯝ ꯀꯧꯔꯛꯑꯣ ꯄꯤꯔꯛꯀꯦꯕ ꯏꯁꯩ ꯃꯐꯝꯗꯒꯤ
ꯍꯣꯏ ꯍꯣꯏ ꯍꯣꯏ ꯑꯗꯨꯅꯦ ꯊꯥꯏꯅꯗꯤꯅꯦ ꯊꯥꯏꯅꯗꯤ ꯀꯥꯡ ꯆꯤꯡꯕ ꯍꯥꯏꯔꯒ ꯑꯩꯈꯣꯏꯅ ꯑꯉꯥꯡ ꯑꯣꯏꯔꯤꯉꯩꯗ ꯑꯩꯈꯣꯏ ꯃꯌꯥꯝꯁꯦ ꯂꯣꯏ ꯏꯅꯗꯣꯏꯅꯦꯕꯀꯣ ꯑꯗꯨꯗꯨꯒꯅꯦ ꯍꯩꯔꯨꯛ ꯅꯨꯡꯂꯨꯛ ꯀꯠꯂꯛꯄ ꯀꯠꯂꯛꯄ ꯖꯒꯥꯗꯨ ꯖꯒꯥꯁꯤꯡꯗꯨꯗ ꯑꯃꯃꯨꯛ ꯈꯥꯝꯃꯒ ꯑꯩꯈꯣꯏꯒꯤ ꯑꯥ ꯑꯩꯈꯣꯏꯒꯤ ꯀꯩ ꯍꯥꯏꯅꯤ ꯂꯥꯏꯒꯤ ꯊꯧꯒꯜꯁꯦ ꯑꯃꯨꯃꯨꯛ ꯇꯧꯗ꯭ꯔꯥ ꯑꯩꯈꯣꯏꯒꯤ ꯊꯣꯡꯒꯥꯟ ꯈꯨꯗꯤꯡꯒꯤ ꯈꯥꯝꯃꯒꯁꯨ ꯑꯗꯒꯤ ꯁꯣꯔꯣꯛꯇ ꯑꯣꯏꯔꯒꯁꯨ ꯃꯥꯥꯏ ꯃꯥꯒꯤ ꯃꯄꯥ ꯃꯄꯥꯗꯨꯗ ꯑꯗꯨꯝ ꯑꯍꯜ ꯂꯃꯟꯁꯦ ꯊꯣꯛꯂꯛꯑꯒ ꯑꯗꯨ ꯍꯩ ꯍꯩꯔꯛ ꯍꯩꯔꯥꯛ ꯀꯩꯀꯥ ꯃꯌꯥꯝ ꯀꯠꯅꯩꯗꯅ ꯑꯗꯨꯗ ꯅꯣꯏꯒꯤ ꯂꯥꯏꯒꯤ ꯀꯠꯄ ꯂꯣꯏꯔꯀꯥꯟꯗ ꯃꯣꯏꯅ ꯑꯃꯨꯛ ꯑꯩꯈꯣꯏ ꯃꯌꯥꯝꯗ ꯂꯣꯏ ꯆꯥꯏꯊꯣꯔꯛꯀꯗꯣꯏꯅꯦꯕꯀꯣ ꯈꯨꯠꯅ ꯌꯦꯡꯕꯗꯗꯤ ꯀꯣꯟꯅꯗ꯭ꯔꯕꯅꯤꯅ ꯆꯨꯖꯥꯛꯅꯤ ꯈꯪꯗꯦ ꯀꯤꯍꯣꯝꯅꯤ ꯈꯪꯗꯦ ꯍꯩꯅꯧꯅꯤ ꯈꯪꯗꯦ ꯍꯩꯈꯥꯅꯤ ꯈꯪꯗꯦ ꯖꯋꯥꯏꯖ꯭ꯋꯥꯏ ꯂꯪꯉꯛꯀꯗꯣꯏ ꯑꯗꯨ ꯑꯣꯛꯇꯣꯏꯅꯦꯕ ꯑꯉꯥꯡ ꯑꯣꯏꯔꯤꯉꯩꯗ ꯈꯥꯑꯃꯃꯝꯒ ꯄꯥꯏꯔꯒ ꯆꯠꯇꯣꯏꯅꯦꯕꯀꯣ ꯄꯣꯠꯇꯣ ꯑꯩꯈꯣꯏꯅ ꯐꯪꯉꯛꯄꯁꯤꯡꯗꯣ ꯂꯩꯈꯥꯎꯗ ꯍꯥꯞꯆꯤꯜꯂ ꯍꯥꯞꯆꯤꯜꯂꯒ ꯑꯃꯨꯛ ꯄꯨꯔꯛꯇꯣꯏꯅꯦ ꯌꯨꯝ ꯇꯥꯟꯅ ꯑꯗꯒꯤ ꯅꯨꯡꯗꯥꯡ ꯑꯣꯏꯔꯒꯅ ꯑꯃꯨꯛ ꯑꯩꯈꯣꯏꯒꯤ ꯕꯥꯝꯕꯣꯟꯒꯤ ꯃꯥꯝꯇꯣꯞ ꯃꯥꯝꯇꯣꯞꯁꯤꯡꯁꯤꯗꯀꯣ ꯀꯦꯖꯤ ꯆꯥ ꯆꯠꯇꯣꯏꯅꯤ ꯑꯗꯩ ꯈꯦꯁꯤꯁꯤꯅꯅꯦ ꯑꯩꯈꯣꯏ ꯈꯔ ꯌꯥꯝ ꯊꯨꯡꯅꯕꯅꯤꯅꯅꯦ ꯃꯣꯏꯅ ꯌꯦꯜꯂꯛꯄ ꯊꯝꯅꯥꯁꯦ ꯑꯅꯤ ꯊꯣꯛꯂꯒ ꯈꯥꯏꯗꯣꯛꯇꯣꯏꯅꯦꯕ ꯑꯁ ꯆꯥꯠ ꯖꯠ ꯌꯥꯝ ꯇꯧꯔꯛꯏꯗ ꯑꯉꯥꯡꯔꯤꯉꯩꯗ ꯅꯣꯏꯁꯨ ꯇꯧꯔꯛꯑꯝꯒꯅꯤꯗ ꯑꯉꯥꯡ ꯑꯣꯏꯔꯤꯉꯩꯗ
ꯇꯧꯋꯦ ꯃꯌꯥꯝ ꯆꯠꯂꯛꯑꯦ ꯑꯩꯈꯣꯏ ꯍꯥꯏꯕꯗꯤ ꯑꯩꯈꯣꯏꯅ ꯏꯁꯩꯒ ꯇꯧꯗ꯭ꯔꯤꯉꯩ ꯄꯨꯡ ꯏꯁꯩ ꯇꯧꯗ꯭ꯔꯤꯉꯩ ꯃꯇꯝꯗ ꯑꯗꯨꯝ ꯌꯥꯎꯔꯛꯑꯦ ꯑꯗꯨꯝ ꯀꯥꯡ ꯕꯥ ꯍꯜꯂꯛꯑꯀꯥꯟꯗ ꯑꯗꯨꯝ ꯅꯨꯃꯤꯗꯥꯡ ꯑꯉꯥꯡ ꯃꯇꯝꯗꯣ ꯑꯗꯨꯝ ꯊꯦꯡꯉꯦꯀꯣ ꯑꯗꯨꯒ ꯍꯣꯏ ꯍꯩꯔꯨꯛꯀꯁꯦ ꯑꯗꯨꯝ ꯂꯩꯈꯥꯎꯒꯨꯝꯕ ꯑꯗꯒꯤ ꯔꯣꯝꯕꯣ ꯆꯦꯔꯪꯒꯨꯝꯕ ꯆꯦꯔꯪ ꯂꯩꯕꯁꯦ ꯑꯗꯨꯝꯕꯁꯦ ꯄꯤꯛ ꯄꯤꯛ ꯊꯝꯗꯣꯏꯅꯦ ꯑꯗꯨꯒ ꯑꯩꯈꯣꯏꯁꯨ ꯈꯦꯁꯤ ꯍꯥꯄꯛꯄꯗ ꯇꯧꯋꯦ ꯍꯥꯏꯕ ꯑꯥ ꯊꯝꯅꯥ ꯄꯤꯔꯛꯄꯁꯦ ꯍꯥꯞꯅꯅꯕ ꯑꯗꯣ ꯑꯅꯤꯒꯨꯝꯕ ꯁꯦꯠꯇꯣꯛꯄ ꯁꯦꯠꯇꯣꯛꯄ ꯅꯠꯇ꯭ꯔꯒꯅ ꯑꯅꯤ ꯂꯧꯍꯧꯗꯦꯕ ꯊꯪꯅ ꯊꯪꯅꯅ ꯃꯤꯒꯤ ꯑꯁꯥ ꯊꯝꯕꯗꯣ ꯑꯗꯨ ꯌꯥꯝꯅꯒ ꯄꯨꯅꯤꯡꯕꯗꯣ ꯍꯥꯏ ꯇꯥꯔꯦ ꯑꯗꯨꯃꯅ ꯑꯗꯨꯝ ꯇꯧꯔꯛꯏ ꯑꯩꯈꯣꯏꯁꯨ
ꯑꯗꯨꯅꯤ ꯍꯥꯏꯁꯦ ꯑꯩꯈꯣꯏꯗ ꯍꯧꯖꯤꯛꯀꯥꯟꯒꯤ ꯑꯉꯥꯡꯁꯤꯡꯗꯤ ꯈꯦꯖꯤ ꯆꯥꯕ ꯑꯃꯠꯇ ꯆꯠꯅꯗ꯭ꯔꯤ ꯑꯗꯨ ꯑꯗꯨꯒꯤ ꯃꯑꯣꯡꯗꯨꯁꯨ ꯇꯧꯗ꯭ꯔꯦꯕ ꯑꯗꯒꯤ ꯄꯣꯠꯀꯗꯣ ꯑꯩꯈꯣꯏꯒꯤ ꯀꯩ ꯍꯥꯏꯅꯤ ꯃꯣꯏꯅ ꯃꯌꯥꯝ ꯊꯝꯃꯒ ꯑꯗꯨꯝ ꯑꯩꯈꯣꯏ ꯇꯥꯞ ꯇꯥꯞꯀ ꯂꯥꯛꯅꯗ꯭ꯔꯥ ꯑꯗꯨꯒꯤ ꯅꯨꯡꯉꯥꯏꯕꯗꯣ ꯑꯝꯇ ꯌꯥꯎꯗ꯭ꯔꯦꯕ ꯍꯧꯖꯤꯛꯇꯤ ꯀꯥꯟꯁꯦ ꯆꯤꯡꯒꯦꯅ ꯑꯗꯨꯝ ꯑꯩꯈꯣꯏꯒꯤ ꯀꯥꯡ ꯆꯤꯡꯕꯗꯨꯗ ꯊꯣꯛꯂꯛꯏꯕ ꯈꯔ ꯎꯝ ꯀꯩ ꯍꯥꯏꯅꯤ ꯚꯥꯕꯣꯛ ꯅꯠꯇꯕꯤ ꯀꯥꯡꯗꯨꯒꯤ ꯃꯄꯨꯁꯤꯡ ꯍꯥꯏꯇꯥꯔꯦꯀꯣ ꯁꯝꯅ ꯍꯥꯏꯔꯀꯥꯟꯗ ꯅꯨꯃꯤꯠꯇꯨꯒꯤ ꯑꯣꯏꯅꯗꯤ ꯑꯗꯨꯃꯥꯏꯅ ꯃꯥꯥꯏ ꯃꯥꯒꯤ ꯀꯩꯅꯣ ꯊꯣꯛꯂꯛꯏꯕ ꯀꯥꯡꯗꯨꯒꯤ ꯆꯤꯡꯅꯅꯕꯒꯤ ꯊꯣꯛꯂꯛꯏꯕ ꯃꯤꯊꯠꯁꯤꯗꯒꯤꯗꯤ ꯍꯦꯟꯅ ꯑꯇꯣꯞꯄ ꯃꯇꯨꯡꯗꯒ ꯃꯌꯥꯝ ꯑꯉꯥꯡ ꯃꯌꯥꯝ ꯏꯟꯅꯕꯗ ꯑꯗꯨꯒꯗ ꯏꯟꯅꯈꯤꯗ꯭ꯔꯦ ꯍꯥꯏꯕ ꯃꯇꯝꯁꯤ ꯆꯥꯎꯈꯠꯂꯛ ꯃꯇꯨꯡ ꯏꯟꯅ ꯁꯨꯝ ꯏꯀꯥꯏꯅꯔꯤꯅꯤ ꯈꯪꯗꯦ ꯂꯦꯝꯅꯔꯤꯅꯤ ꯈꯪꯗꯦ ꯑꯉꯥꯡꯁꯤꯡꯁꯤ ꯕꯣꯕꯥ ꯊꯥꯏꯅꯒ ꯌꯥꯝ ꯊꯤꯅ ꯈꯦꯠꯅꯩ ꯍꯥꯏꯕ
ꯑꯗꯨꯅꯦ ꯇꯧꯔꯤꯁꯦ ꯑꯗꯒꯤ ꯍꯟꯗꯛ ꯑꯗꯩ ꯍꯟꯗꯛ ꯀꯥꯡꯁꯦ ꯀꯨꯏꯗ꯭ꯔꯦ ꯀꯥꯡꯁꯦ ꯍꯦꯛ ꯂꯣꯏꯕꯒ ꯂꯥꯛꯇꯣꯏꯕ ꯑꯩꯈꯣꯏꯒꯤ ꯍꯔꯥꯎ ꯀꯨꯝꯍꯩꯖꯦ ꯑ ꯀꯥꯅꯣ ꯂꯥꯛꯇꯣꯏꯔ ꯑꯩꯈꯣꯏ ꯀ꯭ꯔꯤꯁꯅ ꯖꯔꯃꯒꯨꯝꯕꯖꯦ ꯂꯥꯛꯇꯣꯏꯔ‌ꯈꯪꯗꯦ ꯚꯥꯞ ꯑꯣꯏꯗ꯭ꯔꯦ ꯍꯥꯏꯕꯗꯤ ꯍꯧꯖꯤꯛꯁꯦ ꯀꯩꯅꯣꯅꯦꯕꯀꯣ ꯀꯥꯡꯒꯤ ꯑꯩꯈꯣꯏ ꯖꯨꯂꯥꯏ ꯊꯥꯖꯤꯅꯦꯕ ꯑꯗꯣ ꯑꯥꯒꯁꯇꯗꯤ ꯀꯩ ꯂꯩꯕꯅꯣ ꯈꯪꯗꯦ ꯃꯇꯝꯗꯨꯒꯤ ꯍꯥꯏꯇꯥꯔꯦ ꯍꯔꯥꯎꯀꯨꯝꯃꯩ ꯀꯩ ꯂꯥꯛꯇꯣꯏꯅꯣ
ꯑꯥꯒꯁꯁꯤ ꯀꯩ ꯊꯥ ꯀꯩ ꯑꯗꯨꯗꯀꯣ ꯏꯉꯥ ꯏꯉꯦꯟ ꯊꯧꯋꯥꯟ ꯑꯣꯏꯗꯣꯏꯅꯦꯕꯀꯣ ꯊꯧꯋꯥꯟ ꯊꯖꯤ ꯀꯩ ꯂꯩꯒꯦ ꯈꯪꯗꯦ ꯊꯧꯋꯥꯟ ꯊꯥꯒꯖꯤ ꯑꯗꯨꯃꯥꯏꯟ ꯂꯩꯔꯝꯗ꯭ꯔꯥ ꯈꯪꯗꯦ ꯑꯗꯥ ꯀꯩꯅꯣ ꯂꯥꯡꯕꯟꯗꯕꯨꯗꯤ ꯑꯗꯨꯝ ꯂꯥꯡꯕꯟ ꯇꯔꯄꯣꯟ ꯂꯩꯖꯒ꯭ꯔꯦꯀꯣ ꯎꯁꯣꯞ ꯋꯥꯁꯣꯞ ꯃꯌꯥꯝ ꯂꯥꯛꯑꯅꯤ ꯑꯗꯨ ꯃꯇꯝꯗꯨꯗ ꯑꯃꯨꯛ ꯑꯗꯒꯤꯗꯤ ꯃꯊꯪ ꯃꯊꯪ
ꯇꯔꯄꯣꯟ ꯍꯥꯏꯔꯒ ꯇꯔꯄꯣꯟꯖꯤ ꯑꯩꯈꯣꯏꯒꯤ ꯏꯕꯣꯛꯍꯣꯏ ꯏꯙꯧꯍꯣꯏ ꯂꯩꯔꯤꯉꯩꯗꯗꯤ ꯍꯩꯔꯥ ꯁꯣꯏꯕꯒꯖꯦ ꯏꯁꯤꯡꯅ ꯊꯥꯗꯣꯛꯄꯁꯦ ꯀꯨꯝꯃꯒ ꯌꯥꯝ ꯆꯔꯛꯑꯦ ꯑꯩꯈꯣꯏꯗꯤ ꯏꯁꯤꯡꯗ ꯇꯥꯎꯕꯗꯣ
ꯑ ꯑꯗꯨꯗꯣ ꯑꯩ ꯑꯩ ꯑꯩꯈꯣꯏꯒꯤꯅ ꯑꯗꯨꯝ ꯑꯗꯨꯃꯨꯛ ꯌꯥꯎꯗ꯭ꯔꯦ ꯍꯥꯏꯕꯗꯤ ꯀꯩꯅꯣꯗꯅꯦ ꯎꯝ ꯑꯈꯣꯏꯒꯤꯗꯤ ꯑꯗꯨꯝ ꯑꯈꯣꯏꯒꯤ ꯌꯨꯝꯗ ꯂꯩꯖꯔꯤꯕ ꯄꯨꯈ꯭ꯔꯤꯗ ꯀꯩꯗ ꯀꯠꯅꯔꯝꯃꯦꯕꯀꯣ ꯑꯗꯣ ꯍꯧꯖꯤꯛꯇꯤ ꯃꯨꯛ ꯄꯨꯈ꯭ꯔꯤ ꯂꯩꯇ꯭ꯔꯅꯤꯅꯅꯦ ꯑꯈꯣꯏ ꯃꯥ ꯂꯩꯔꯤꯉꯩꯗꯗꯤ ꯑꯗꯨꯝ ꯑꯈꯣꯏꯒꯤ ꯃꯥꯡꯒꯣꯟꯗ ꯇꯧꯔꯒ ꯀꯣꯝꯄꯥꯛ ꯑꯝꯗ ꯏꯁꯤꯡ ꯏꯁꯤꯡ ꯍꯥꯞꯄꯒ ꯑꯗꯨꯃꯥꯏꯅ ꯇꯧꯔꯒ ꯀꯠꯂꯤꯕꯀꯣ ꯑꯗꯨꯒ ꯊꯥꯏꯅꯉꯩꯗ ꯑꯝ ꯀꯩꯅꯣ ꯑꯩꯈꯣꯏ ꯑꯩꯈꯣꯏꯒꯤꯗꯤ ꯄꯨꯈ꯭ꯔꯤꯗ ꯑꯣꯏꯅ ꯀꯠꯅꯔꯝꯃꯦꯕ ꯀꯩꯒꯤꯅꯣꯗ ꯁꯨꯝ ꯑꯩꯈꯣꯏꯒꯤ ꯇꯨꯔꯦꯟꯖꯦ ꯑꯩꯈꯣꯏꯒꯤꯗꯗꯤ ꯑꯃꯨꯛ ꯂꯥꯞꯄꯦꯗꯅꯀꯣ ꯑꯗꯨ ꯇꯨꯔꯦꯟ ꯂꯥꯛꯄꯅꯤꯅ ꯇꯨꯔꯦꯜꯗꯒꯤ ꯃꯤꯅꯗꯤ ꯑꯗꯨꯝ ꯃꯣꯏꯗꯤ ꯑꯉꯥꯡꯉꯗ ꯇꯨꯔꯦꯜꯗ ꯑꯗꯨꯝ ꯀꯨꯝꯃꯒ ꯃꯍꯩ ꯍꯩꯀꯠ ꯂꯩꯀꯠ ꯃꯌꯥꯝ ꯊꯥꯗꯔꯛꯄꯗꯣ ꯃꯣꯏꯗꯤ ꯉꯥꯏꯔꯒ ꯆꯥꯏ ꯈꯣꯠꯂꯦ ꯍꯥꯏꯕꯗꯣ ꯑꯈꯣꯏꯅꯗꯤ ꯑꯗꯨꯗꯣ ꯈꯪꯗꯦꯕ ꯇꯔꯄꯣꯟ ꯀꯞꯄꯒꯤ ꯄꯣꯠꯖꯦ ꯆꯥ ꯌꯥꯏꯖꯦ ꯁꯨꯛꯈꯪ ꯈꯪꯗꯦꯕ ꯀꯣꯟꯅ ꯍꯧꯖꯤꯛ ꯆꯥꯎꯔꯛꯑꯀꯥꯟꯗꯅꯦ ꯃꯤꯅꯒ ꯋꯥꯔꯤ ꯂꯤꯔ ꯀꯥꯟꯗ ꯈꯪꯕꯒꯤ ꯋꯥꯅꯤ ꯈꯪꯕ꯭ꯔꯥ ꯑꯗꯨꯃꯥꯏꯟ ꯌꯥꯝ ꯆꯥꯟꯅꯩ ꯍꯥꯏꯕ ꯃꯤꯁꯤꯡꯁꯦ
ꯑꯗꯣ ꯀꯥꯅꯣ ꯇꯧꯋꯦ ꯑꯩꯈꯣꯏꯖꯨ ꯑ ꯇꯨꯔꯦꯟꯗꯗꯤ ꯈꯨꯃꯛꯇꯦ ꯊꯥꯗꯤ ꯊꯥꯗꯅꯗ꯭ꯔꯣ ꯑꯩꯈꯣꯏꯅ ꯃꯔꯨꯑꯣꯏ ꯑꯣꯏꯅ ꯑꯈꯣꯏꯗꯤ ꯄꯨꯛꯈꯤ ꯑꯩꯈꯣꯏ ꯍꯤꯡꯒꯣꯜꯅꯨꯡꯒꯤ ꯂꯩꯕ ꯄꯨꯈꯤ ꯂꯩꯌꯦꯕꯣ ꯄꯨꯈꯤꯗ ꯑꯣꯏꯅ ꯊꯥꯗꯩꯑꯕ ꯑꯗꯨꯅ ꯄꯨꯈꯤꯗ ꯑꯗꯨꯒ ꯑꯇꯣꯞꯄꯒꯤꯗꯤ ꯆꯠꯇꯦ ꯑꯇꯣꯞꯄꯒꯤ ꯆꯠꯄꯕꯨ ꯀꯩꯅꯣꯗ ꯆꯠꯂꯦ ꯑꯩꯈꯣꯏꯒꯤ ꯆꯩꯔꯥꯎꯕꯒꯤ ꯃꯇꯝꯗ ꯊꯣꯒꯥꯟ ꯊꯣꯒꯥꯟꯗ ꯊꯥꯗꯣꯛꯄ ꯄꯣꯗꯣ ꯑꯗꯨꯝ ꯄꯥꯐꯣꯔꯅꯤ ꯈꯪꯗꯦ ꯑꯗꯨꯝ ꯆꯥꯔꯛꯇꯣꯏꯅꯤ ꯕꯗꯥꯝꯒꯨꯝꯕ ꯑꯇꯣꯞ ꯑꯇꯣꯞꯄꯖꯦ ꯆꯥꯅꯤꯡꯕꯌꯥꯝ ꯌꯥꯎꯔꯝꯕꯖꯦ ꯑꯗꯨꯒ ꯏꯁ ꯂꯨꯄꯥ ꯆꯥꯠꯄꯤ ꯑꯗꯒꯤ ꯑ ꯀꯩꯕ ꯑ ꯃꯈꯥ ꯊꯥꯏꯅꯒꯤꯗꯤ ꯄꯩꯁꯥ ꯑꯅꯥ ꯀꯩꯅꯣꯝ ꯊꯣꯛꯑꯝꯗꯔꯗꯤ ꯁꯤꯜ ꯕꯔꯒꯤ ꯃꯆꯨꯒꯤꯗꯣ ꯑꯗꯨꯝꯕꯖꯨ ꯑꯗꯨꯒ ꯎꯝ ꯑꯗꯨꯝꯕꯖꯦ ꯃꯌꯥꯝ ꯑꯗꯨꯝꯕꯗꯤ ꯌꯥꯝ ꯇꯧꯔꯛꯑꯦ ꯑꯗꯣ ꯆꯥꯗꯤ ꯌꯥꯝ ꯆꯥꯔꯦ ꯑꯗꯨꯗꯣ ꯑꯗꯣ ꯀꯨꯏꯔꯦ ꯑꯗꯣ ꯍꯧꯖꯤꯛꯀꯥꯟꯗꯤ ꯌꯥꯝ ꯍꯣꯡꯉꯦꯗ ꯁꯤꯒꯨꯝꯕꯖꯦ ꯄꯨꯀꯌꯥ ꯁꯨꯡꯎꯕ ꯎꯗ꯭ꯔꯦ ꯍꯧꯖꯤꯛ ꯁꯔꯨꯛ ꯆꯥꯝꯃꯒꯤ ꯃꯅꯨꯡꯗ ꯑꯅꯤ ꯑꯍꯨꯝ ꯈꯛꯇ ꯃꯉꯥꯏꯔꯦ ꯆꯠꯄ ꯑꯩꯈꯣꯏꯅ ꯃꯤꯠꯇꯒ ꯑꯉꯥꯡꯁꯤꯡ ꯎꯕ ꯍꯧꯖꯤꯛꯀꯩꯁꯨ ꯆꯠꯗ꯭ꯔꯦ ꯍꯥꯏꯕ
ꯑꯗꯨꯅꯤ ꯍꯧꯖꯤꯛꯇꯤ ꯆꯩꯔꯥꯎꯕꯒꯤ ꯊꯥꯗꯣꯛꯑꯁꯨꯅꯦ ꯀꯅꯥꯝ ꯆꯥꯕꯤꯗ꯭ꯔꯦ ꯂꯥꯏꯗ ꯀꯠꯂꯤꯗꯣ ꯂꯦꯡꯗꯅ ꯑꯗꯨꯝ ꯂꯩ ꯍꯥꯏꯇꯥꯔꯦ ꯑꯩꯈꯣꯏꯗꯤ ꯑꯗꯨꯝ ꯄꯥꯐꯣꯔ ꯌꯥꯎꯔꯛꯄꯗꯣ ꯆꯥꯕꯅꯤ ꯈꯪꯗꯦ ꯑꯗꯩ ꯕꯣꯔꯥ ꯌꯥꯎꯔꯛꯄꯗꯣ ꯆꯥꯕꯅꯤ ꯈꯪꯗꯦ ꯑꯗꯩ ꯄꯩꯁꯥꯖꯨ ꯂꯧꯕꯅꯤ ꯈꯪꯗꯦ ꯑꯗꯒꯤ ꯑꯍꯟꯖꯤꯡꯅ ꯆꯥꯅꯕꯅꯦ ꯀꯥꯏꯅ ꯀ꯭ꯋꯥ ꯃꯇꯞꯀꯗꯣ ꯑꯗꯨꯝ ꯄꯨꯁꯜꯂꯒ ꯑꯗꯨꯝ ꯄꯨꯂꯥ ꯂꯥꯛꯅꯗ꯭ꯔꯣ ꯍꯧꯖꯤꯛꯀꯥꯟꯗꯤ ꯀꯌꯥꯝ ꯈꯦꯠꯅꯔꯒꯦ ꯌꯦꯡꯉꯨꯅꯦ ꯑꯉꯥꯡꯖꯤꯡꯁꯦ ꯀꯩ ꯍꯥꯏꯅꯤ ꯌꯥꯝ ꯆꯥꯎꯈꯠꯂꯛꯄꯩꯅꯤ ꯍꯥꯏꯗꯣꯏꯔꯥ ꯏꯀꯥꯏꯕꯒꯤꯅꯤ ꯍꯥꯏꯗꯣꯏꯔ‌ ꯃꯣꯏꯖꯤꯡꯖꯤ ꯏꯖꯠ ꯑꯃꯃꯝꯗ ꯁꯨꯝ ꯂꯩꯅꯕꯒꯤ ꯃꯑꯣꯡ ꯇꯧꯋꯦꯕ ꯍꯧꯖꯤꯛꯇꯤ
ꯑꯗꯨꯅꯦ ꯌꯥꯝꯅ ꯍꯣꯡꯈ꯭ꯔꯦ ꯍꯣ ꯍꯣꯏ ꯑꯗꯣ ꯐꯔꯦ ꯊꯝꯃꯒꯦ ꯑꯩ ꯀꯩꯅꯣꯝ ꯉꯥꯏꯍꯥꯛꯇꯪ ꯄꯣꯊꯥꯒꯦꯀꯣ
ꯍꯣꯏ ꯍꯣꯏ ꯍꯣꯏ
ꯎꯝ